ꯍꯜꯂꯣ꯫
ꯍꯜꯂꯣ꯫ ꯀꯩꯗꯧꯔꯤꯅꯣ ꯑꯧ ꯅꯨꯡꯉꯥꯏꯔꯤꯌꯦ ꯅꯪꯗꯤ꯫
ꯌꯥꯝ ꯅꯨꯡꯉꯥꯏꯔꯤ꯫
ꯅꯨꯡꯁꯥ ꯁꯥꯏ ꯍꯥꯏꯕ꯭ꯔꯣ ꯅꯪꯒꯤ ꯐꯣꯟ ꯁꯥꯏꯌꯦ ꯍꯥꯏꯕ꯭ꯔꯣ꯫
ꯍꯣꯏ ꯅꯨꯡꯁꯥ ꯌꯥꯝ ꯁꯥꯏꯌꯦ꯫
ꯑꯦꯁꯤ ꯊꯝꯗ꯭ꯔꯣ ꯅꯣꯏ ꯔꯨꯝꯗ꯫
ꯏ ꯁꯤ ꯑꯦꯁꯤ ꯇꯛꯊꯣꯛꯈꯔꯦ ꯍꯧꯖꯤꯛꯇꯤ
ꯀꯩꯒꯤꯅꯣ ꯍꯥꯏꯗꯤ ꯁꯤꯖꯤꯟꯅꯕ ꯌꯥꯗ꯭ꯔꯣ ꯑꯦꯅꯤ ꯇꯥꯏꯝ꯫
ꯐꯦꯟ ꯐꯦꯟꯗ ꯑꯗꯨꯝ꯫ ꯂꯩꯕꯅꯦ ꯐꯦꯟꯗꯒꯤ ꯍꯦꯛ ꯍꯦꯛ ꯆꯠꯊꯣꯛꯈ꯭ꯔꯗꯤ ꯌꯥꯗ꯭ꯔꯦ
ꯌꯥꯗꯔꯦ ꯀꯥꯝ ꯀꯥ ꯑꯃꯗ ꯐꯦꯟ ꯀꯌꯥ ꯍꯥꯞꯄꯅꯣ꯫
ꯑꯃꯈꯛꯇꯅꯤꯗ ꯀꯥꯝ ꯃꯆꯥ ꯑꯣꯏꯕꯒꯤ ꯀꯗꯣ ꯌꯥꯝ ꯄꯤꯛꯑꯦꯕ
ꯎꯝ ꯌꯥꯔꯦꯗ ꯑꯗꯨꯗꯤ ꯁꯥꯕꯗꯣ ꯐꯕꯅꯤ ꯌꯥꯝ ꯉꯧꯊꯣꯛꯄꯅꯤ
ꯍꯨꯝ
ꯅꯪꯒꯤ ꯅꯨꯔ ꯅꯨꯔ ꯂꯣꯏꯅ ꯊꯣꯛ ꯊꯣꯛꯑꯅꯦꯕ ꯁꯥꯕ ꯁꯥꯃꯟꯕꯒꯤ ꯑꯗꯨꯝꯒ ꯁꯥꯔꯒ ꯏꯔꯨꯅꯤꯉꯦ ꯇꯜꯂꯦ ꯑꯩꯗꯤ ꯂꯩꯔꯦ ꯅꯣꯡꯃꯗ ꯀꯌꯥꯃꯨꯛ ꯀꯌꯥꯔ ꯏꯔꯨꯕ꯭ꯔꯥ
ꯑꯅꯤ ꯑꯅꯤ ꯑꯌꯨꯛꯇ ꯑꯃ ꯅꯨꯡꯗꯥꯡ ꯇꯨꯡꯂꯝꯗꯥꯏꯗ ꯄꯨꯡ ꯑꯍꯨꯝ ꯑꯗꯥꯏꯗ ꯑꯃ
ꯁꯤꯗꯁꯨ ꯌꯥꯗꯦ ꯍꯥꯏꯗꯤ ꯑꯌꯨꯛ ꯑꯩ ꯊꯕꯛ ꯍꯜꯂꯛꯑꯒ ꯏꯔꯨꯔꯅꯤꯗꯅ
ꯎꯝ
ꯇꯨꯝ ꯇꯨꯝꯃꯝꯗꯥꯏ ꯑꯗꯨꯋꯥꯏꯗ ꯏꯔꯨꯗ꯭ꯔꯗꯤ ꯇꯨꯝꯕ ꯅꯨꯡꯉꯥꯏꯇꯦꯕ
ꯎꯝ
ꯁꯥꯃꯟꯕꯤꯥꯒꯤꯀꯣ ꯑꯩꯈꯣꯏꯗꯤ ꯀꯟꯁꯨ ꯑꯃꯨꯛ ꯍꯧꯖꯤꯛ ꯑꯃꯨꯛ ꯌꯦꯟꯕꯅꯦ ꯅꯣꯏꯗꯤ ꯂꯩꯕ꯭ꯔꯣ
ꯀꯔꯤꯕ ꯀꯪ ꯀꯪ ꯑꯃꯅꯤꯗꯤ ꯂꯩꯌꯦ ꯑꯗꯨ ꯌꯦꯡꯉꯨꯕ ꯐꯦꯟꯒ ꯂꯣꯏ ꯎꯪꯉꯤ
ꯅꯣꯏ ꯅꯣꯏꯒꯤ ꯍꯣꯁꯇꯦꯜ ꯒꯥꯔꯜꯁꯀ ꯕꯣꯏꯁꯀꯤ ꯇꯣꯡꯉꯥꯟꯕꯅꯤꯀꯣ ꯕꯤꯜꯗꯤꯡꯒꯨꯝꯕ
ꯎꯝ ꯍꯣꯏ ꯇꯣꯉꯥꯟ ꯇꯣꯉꯥꯟꯂꯦ
ꯂꯥꯞꯄ꯭ꯔꯣ
ꯕꯣꯏꯁꯀꯤꯗꯤ ꯑꯅꯤ ꯑꯍꯨꯝ ꯂꯩꯕꯖꯥꯠꯅꯦ ꯅꯣꯏ ꯌꯥꯝꯗꯤ ꯂꯥꯞꯇꯦ
ꯅꯨꯄꯤꯅ ꯍꯥꯟꯅ ꯅꯨꯄꯥꯅ ꯌꯥꯝ
ꯅꯨꯄꯤꯅ ꯑꯥ ꯅꯨꯄꯥꯅ ꯌꯥꯝꯃꯦ ꯑꯥ ꯅꯨꯄꯤꯅ ꯍꯥꯏꯕ ꯅꯨꯄꯥꯗꯤ ꯌꯥꯝꯗꯦ
ꯑꯗꯨ ꯅꯣꯏ ꯀ꯭ꯂꯥꯁ ꯂꯧꯕꯗꯣ ꯁꯦꯛꯁꯟ ꯁꯦꯛꯁꯟ ꯇꯣꯡꯉꯝꯕ꯭ꯔꯥ ꯅꯠꯇꯅ ꯂꯣꯏꯅ ꯀꯥ ꯑꯃꯥꯗ
ꯁꯦꯛꯁꯟ ꯇꯣꯉꯥꯟ ꯇꯣꯉꯥꯟꯂꯦ ꯑꯩꯈꯣꯏ ꯁꯦꯛꯁꯟ ꯑꯦ ꯉꯁꯤ ꯀꯔꯤꯅꯣ ꯀꯔꯤ ꯏꯟꯁꯤꯗꯦꯟ ꯑꯃ ꯇꯥꯎꯋꯦ ꯐꯣꯒꯦ ꯁꯦꯜ ꯏꯟꯇꯔꯗꯛꯁꯟꯒꯗꯣ ꯇꯧꯑꯦ
ꯍꯣ
ꯑꯗꯨꯒꯀꯣ ꯍꯤꯟꯗꯤ ꯍꯤꯟꯗꯤꯗ ꯍꯤꯟꯗꯤꯗꯣ
ꯎꯝ
ꯑꯜꯐꯥ ꯏ ꯐꯣꯔ ꯑꯜꯐꯥ ꯕꯤ ꯐꯣꯔ ꯔꯕꯣ ꯑꯗꯨꯒꯨꯝꯕꯗꯣ
ꯑꯣ ꯑꯣꯥ ꯑꯣꯥ
ꯂꯔꯟ ꯇꯧ ꯍꯥꯏꯕ ꯑꯗꯨ ꯉꯁꯤ ꯉꯁꯥꯏ ꯑꯩꯈꯣꯏ ꯑꯩꯒꯤ ꯃꯤꯡ
ꯀꯥ ꯁꯦ ꯀꯥꯕꯨꯇꯔꯗꯨꯔꯣ
ꯀꯥ ꯁꯦ ꯀꯕꯨꯇꯔ ꯅꯠꯇꯦꯕ ꯑꯦ ꯁꯦ ꯑꯥ ꯑꯦ ꯁꯦ ꯑꯜꯐꯥꯕꯦꯠ ꯑꯜꯐꯥ ꯕꯤ ꯐꯣꯔ ꯕ꯭ꯔꯥꯒꯣ ꯁꯤ ꯐꯣꯔ ꯆꯥꯔꯂꯤ
ꯑꯣ ꯑꯣ ꯑꯣ
ꯎꯝ ꯑꯗꯨꯒ ꯑꯩ ꯑꯩꯒꯤ ꯃꯤꯡꯗꯣ ꯑꯖꯥꯠ ꯃꯣꯏꯁꯦ ꯐꯨꯜꯗꯤ ꯈꯪꯗꯦꯕꯀꯣ ꯑꯜ
ꯍꯣꯏ ꯍꯣꯏ ꯌꯥꯔꯦ ꯌꯥꯔꯦ ꯑꯩ ꯀ꯭ꯌꯥꯟ ꯇꯥꯔꯦ ꯌꯥꯔꯦ
ꯌꯥꯢꯗ ꯇꯞꯅ ꯑꯗꯨꯝ ꯇꯝꯕꯗ ꯈꯪꯉꯅꯤ
ꯈꯗ꯭ꯔꯦ ꯄꯩꯗꯦ ꯍꯩꯗꯧꯔꯦ ꯍꯝ
ꯅ ꯑꯦꯛꯖꯥꯝ ꯖꯦ ꯊꯥ ꯀꯌꯥ ꯃꯇꯨꯡꯗ ꯇꯧꯗꯣꯏꯅꯣ ꯑꯥ ꯍꯥꯞꯇꯥꯞ ꯑꯩ ꯑꯗꯨꯝ ꯇꯧ
ꯅ ꯏꯁꯃꯗ ꯍꯥꯎꯅꯤ ꯇꯕꯤꯌꯨ
ꯑꯣ ꯏꯟꯇꯔꯚꯤꯌꯨ ꯑꯦꯛꯖꯥꯝ ꯃꯉꯥꯔꯛ ꯂꯩꯌꯦ ꯌꯥꯏꯗ꯭ꯔꯣꯅ
ꯍꯣꯏ ꯏꯟꯇꯔꯚꯤꯌꯨꯅꯦ ꯑꯗꯨꯢꯖꯝꯒꯦ ꯏꯟꯇꯔꯚꯤꯌꯨ ꯆꯃꯟꯅꯩ ꯑꯗꯨꯗꯤ
ꯐꯥꯏꯚ ꯇꯥꯏꯝꯁ
ꯏꯟꯇꯔꯚꯤꯌꯨ ꯑꯃ ꯇꯧꯔ ꯑꯃꯨꯛ ꯑꯃꯨꯛ ꯇꯧꯔꯤ
ꯇꯧꯔꯗꯤ ꯑꯗꯨꯝ ꯆꯠꯂꯅꯤꯀꯣ ꯑꯗꯨꯗꯤꯀꯣ
ꯍꯣꯢ
ꯌꯥꯏ ꯌꯥꯏ ꯑꯗꯨꯗꯤ ꯑꯩꯁꯨ ꯑꯩꯁꯨ ꯅꯦꯛꯁ ꯅꯦꯛꯁ ꯄꯦꯠꯁꯤꯇ ꯌꯥꯎꯕ ꯇꯥꯔꯦꯅꯦ
ꯍꯦ ꯇꯧꯔꯔꯣꯢ ꯌꯥ
ꯅꯪ ꯅꯪ ꯊꯕꯛ ꯐꯪꯍꯧꯔꯦ ꯍꯥꯏꯗꯤ ꯑꯩꯁꯨ ꯅꯪ ꯊꯕꯛ ꯐꯪꯍꯧꯔꯦ ꯑꯩꯁꯨ ꯍꯥꯏꯗꯤ ꯑꯩꯁꯨ ꯂꯥꯛꯄ ꯇꯥꯔꯦ
ꯐꯪꯅꯩ ꯐꯪꯅꯩ ꯂꯥꯛꯄꯤꯔꯨ
ꯃꯊꯪ ꯊꯥꯗ ꯆꯥꯝꯃ ꯊꯥꯔꯛꯒꯦꯅ ꯅꯪ ꯑꯆꯣꯞꯄꯣꯠ ꯆꯥꯅꯤꯡꯉꯥꯏ ꯄꯩꯁꯥ ꯄꯩꯁꯥ ꯃꯊꯪ ꯊꯥ ꯑꯩ ꯄꯩꯁꯥ ꯐꯪꯕꯒꯅ ꯄꯩꯁꯥ ꯊꯥꯔꯛꯀꯦꯕ
ꯀꯩꯒꯤꯅꯣ ꯁꯦꯔꯋꯥ
ꯉ ꯁꯍꯦ ꯍꯦꯛꯒ ꯆꯩꯖꯅꯤ ꯀ
ꯑꯥ ꯑꯩ ꯑꯩ ꯑꯩ ꯈꯟꯗꯣꯛꯄ ꯌꯥꯗ꯭ꯔꯦ
ꯑꯉꯗꯤ ꯀꯣꯏꯕ ꯆꯠ ꯆꯦꯕ
ꯌꯥꯏ ꯌꯥꯏ
ꯑꯩꯈꯣꯏ ꯒ꯭ꯔꯨꯞꯕꯨ ꯀꯥꯎꯔꯣ
ꯊꯑꯣꯏꯅꯦ
ꯑꯗꯨꯒ ꯀꯔꯤꯒꯤꯔꯤꯅ ꯇꯧꯁꯤ
ꯀꯩ ꯑꯆꯥꯄꯣꯠ ꯌꯥꯝ ꯆꯥꯁꯦ
ꯎꯝ ꯀꯔꯤ ꯀꯔꯤ ꯇꯧꯔꯒ ꯅꯨꯡꯉꯥꯏꯍꯟꯁꯦ
ꯑꯍꯥꯎ ꯑꯍꯥꯎꯕ ꯆꯥꯁꯦ
ꯔꯤꯌꯨꯅꯤꯌꯟ ꯔꯤꯌꯨꯅꯤꯌꯟ
ꯍꯣꯏ ꯑꯗꯨ ꯇꯧꯁꯦ
ꯉꯥꯏꯕ ꯉꯝꯗꯦ
ꯅꯣꯏꯁꯨ ꯄꯥꯏꯔꯛꯑꯣ
ꯄꯥꯏꯔꯛꯀꯦ ꯂꯥꯛꯀꯦ
ꯑꯩꯈꯣꯏꯅ ꯁꯤꯗ ꯅꯣꯏꯕꯨ ꯋꯦꯜꯀꯝ ꯇꯧꯔꯝꯒꯦ ꯉꯥꯏꯔꯝꯒꯦ ꯑꯆꯥꯄꯣꯠ ꯃꯌꯥꯝ ꯂꯧꯔꯒ ꯌꯦꯟꯁꯥꯡ ꯑꯍꯥꯎ ꯑꯍꯥꯎꯕ ꯊꯣꯡꯉꯒ ꯉꯥꯏꯔꯝꯒꯦ
ꯉꯍꯥꯟꯃꯨꯛ ꯏꯕꯥꯅꯤ ꯆꯥꯕꯗꯨ
ꯍꯣꯏ ꯑꯗꯨꯒꯨꯝꯅ ꯆꯥꯁꯦ ꯅꯤꯡꯁꯤꯡꯉꯦꯀꯣ ꯃꯤ ꯑꯇꯣꯞꯄꯕꯨꯗꯤ ꯆꯥꯁꯦ ꯍꯥꯏꯅ ꯀꯧꯔꯁꯨ ꯂꯥꯛ ꯇꯦ ꯑꯩꯗꯤ ꯌꯥꯝ ꯅꯨꯡꯉꯥꯏꯇꯦ
ꯆꯥꯕꯩ ꯈꯛꯇꯥ ꯅꯠꯇꯦꯕ ꯃꯦꯃꯣꯔꯤꯅꯦꯕ ꯀꯣ
ꯍꯣꯏꯀꯣ ꯅꯨꯡꯇꯤ ꯇꯧꯕ ꯌꯥꯕꯁꯨ ꯅꯠꯇꯦꯀꯣ ꯍꯧꯖꯤꯛ ꯌꯦꯡꯉꯣ ꯏꯕꯥꯅꯤꯁꯦ ꯅꯍꯥꯟ ꯅꯨꯃꯤꯠꯇꯨ ꯑꯗꯨꯝ ꯊꯦꯡꯅꯅꯤꯡꯏ ꯊꯦꯡꯅꯔꯒ ꯑꯗꯨꯁꯨ ꯑꯗꯨꯝ ꯍꯥꯏꯗꯤ ꯇꯥꯏꯝ ꯄꯥꯁ ꯑꯣꯏꯅ ꯑꯗꯨꯝ ꯇꯧꯕꯅꯦ ꯍꯧꯖꯤꯛꯇꯤ ꯃꯦꯃꯣꯔꯤꯁꯨ ꯌꯥꯝ ꯍꯥꯏꯗꯤ ꯈꯜꯂꯒ ꯌꯥꯝ ꯅꯨꯡꯁꯤ ꯌꯥꯝ ꯍꯔꯥꯎꯋꯦꯕꯀꯣ
ꯎꯝ ꯃꯍꯥꯎ ꯅꯨꯡꯁꯤꯕꯅꯤ
ꯌꯥꯏꯗ ꯑꯩꯈꯣꯏ ꯏꯕꯥꯅꯤꯁꯨ ꯇꯧꯅꯤ ꯃꯇꯝ ꯌꯥꯝ ꯂꯩꯔꯤꯌꯦꯗ ꯑꯃꯨꯛ ꯅꯪ ꯍꯜꯂꯛꯄ ꯀꯥꯟꯗ ꯇꯧꯅꯤ
ꯉꯝꯗ꯭ꯔꯦ
ꯅꯠꯇ꯭ꯔꯒꯥ ꯑꯩꯕꯨ ꯂꯥꯛꯑꯣ ꯍꯥꯏꯔꯣ ꯑꯦ ꯍꯦ
ꯂꯥꯛꯄꯤꯌꯨ ꯂꯥꯛꯄꯤꯌꯨ ꯅꯪ ꯉꯥꯏꯕꯥ ꯉꯥꯏꯕꯅꯦ ꯍꯧꯖꯤꯛꯐꯥꯎ
ꯎꯝ ꯃꯊꯪ ꯃꯊꯪ ꯃꯊꯪꯗ ꯂꯥꯛꯀꯦ ꯑꯩꯕꯨꯨ ꯉꯥꯏꯔꯝꯃꯣ
ꯅꯨꯡꯉꯥꯏꯅꯤꯀꯣ ꯊꯕꯛ ꯄꯨꯟꯅ ꯇꯧꯔꯗꯤꯀꯣ ꯑꯗꯨꯒꯨꯝꯕꯗꯨꯁꯨꯀꯣ ꯅꯠꯇ꯭ꯔꯣ ꯅꯪ ꯍꯧꯖꯤꯛ ꯍꯧꯖꯤꯛꯇꯤ ꯑꯗꯨꯕꯨ ꯍꯧꯖꯤꯛꯇꯤ ꯅꯪ ꯅꯪ ꯑꯩ ꯑꯩ ꯃꯃꯥꯡꯗ ꯆꯠꯈ꯭ꯔꯕꯅꯤꯅ ꯃꯤ ꯈꯪꯅꯕ ꯅꯪꯒꯤ ꯃꯔꯨꯞꯁꯤꯡ ꯂꯣꯏ ꯂꯩꯔꯕꯅꯤꯅ ꯅꯨꯡꯉꯥꯏꯂꯣꯏ ꯑꯩꯗꯤ
ꯅꯠꯇꯦꯕ ꯅꯪ ꯅꯣꯏ ꯕꯦꯁ ꯂꯣꯏꯔꯗꯤ ꯊꯥ ꯑꯅꯤ ꯍꯨꯝ ꯈꯛꯇꯅꯦꯕ ꯑꯗꯨ ꯊꯣꯛꯑꯒ ꯀꯗꯥꯏꯗꯅꯣ ꯑꯃꯨꯛ ꯃꯐꯝ ꯊꯤꯔꯒ ꯂꯩꯃꯤꯟꯅ ꯀꯔꯤ ꯀꯔꯤ ꯇꯧꯕꯩ ꯇꯧꯃꯤꯟꯅꯕ
ꯍꯝ ꯃꯣꯏꯅ ꯊꯕꯛ ꯄꯤꯔꯅꯤꯅꯦ ꯍꯧꯖꯤꯛꯇꯤ ꯅꯪꯅ ꯆꯠꯅꯤꯡꯕ ꯃꯐꯝꯗ ꯆꯠꯄ ꯌꯥꯔꯦ ꯅꯠꯇ꯭ꯔꯥ
ꯑꯁ ꯑꯗꯨꯁꯨ ꯑꯗꯨꯝ ꯑꯗꯨꯝ ꯃꯅꯛꯇꯥ
ꯑꯗꯨꯗꯤ ꯏꯕꯅꯤꯗꯤ ꯌꯥꯔꯣꯏꯅꯦ ꯄꯨꯟꯅ ꯄꯨꯟꯅ ꯅꯥꯕꯗꯤ ꯌꯥꯔꯔꯣꯏ
ꯄꯨꯟꯁꯤꯗ ꯑꯗꯨꯝ ꯄꯨꯟꯅ ꯃꯐꯝ ꯈꯨꯗꯤꯡꯃꯛ ꯂꯩꯃꯤꯟꯅꯗꯤ ꯌꯥꯗꯤ ꯌꯥꯔꯣꯏꯗꯥ
ꯆꯨꯝꯃꯦ ꯑꯗꯨꯗꯤ ꯍꯣꯏ ꯈꯤꯇꯪ ꯅꯛ ꯅꯛꯔꯗꯤ ꯌꯥꯔꯦ ꯍꯥꯏꯕꯅꯦꯕꯀꯣ
ꯎꯝ ꯅꯛꯅꯩꯗꯥ
ꯍꯣꯏꯇꯥ ꯅꯣꯏꯅ ꯇꯧꯕꯗꯣ ꯇꯣꯛ ꯀꯩꯅꯣ ꯇꯧꯔꯗꯤ ꯑꯩꯈꯣꯏꯁꯨ ꯂꯥꯛꯀꯅꯤꯗ ꯊꯕꯛ ꯐꯪꯅꯤꯡꯕꯅ ꯉꯥꯏꯕ ꯉꯝꯗ꯭ꯔꯦ
ꯑꯣ ꯊꯕꯛ ꯊꯨꯅꯤ ꯊꯝꯃꯁꯦ
ꯅꯪꯒꯤ ꯑꯗꯨꯗꯤ ꯍꯧꯖꯤꯛ ꯊꯥ ꯑꯃꯒ ꯇꯪꯈꯥꯏ ꯂꯩꯔꯗꯤ ꯌꯦ ꯊꯕꯛ ꯐꯪꯒ꯭ꯔꯦ ꯐꯥꯖꯅ ꯇꯧ ꯂꯥꯏꯔꯤꯛꯁꯨ ꯐꯥꯖꯅ ꯄꯥꯎꯑꯣ
ꯑꯗꯨ ꯑꯩ ꯇꯧꯕꯗꯣ ꯁꯥꯎꯅꯤꯡꯉꯦꯀꯣ
ꯑꯗꯨ ꯄꯨꯟ ꯀꯩꯩꯅꯣ ꯄꯨꯟꯅ ꯇꯧꯕ ꯌꯥꯔꯣꯏꯗ꯭ꯔꯣ ꯌꯥꯔꯣꯏꯔꯥ
ꯄꯨꯟꯅ ꯇꯧꯋꯦ ꯃꯤ ꯑꯃ ꯍꯪꯉꯦ ꯈꯪꯗꯦ ꯈꯪꯗꯦ
ꯈꯔꯗꯤ ꯆꯨꯝꯃꯦ ꯑꯗꯨ ꯆꯞ ꯃꯥꯅ ꯑꯗꯨꯝ ꯑꯗꯨꯒꯨꯝꯕ ꯍꯪꯉꯁꯨ ꯎꯝꯍꯨ ꯑꯗꯨꯁꯦ ꯂꯜꯂꯦꯕ ꯃꯃꯗ ꯂꯜꯂꯦ
ꯎꯝ
ꯆꯥꯞ ꯃꯅꯥ ꯏꯔꯥꯖꯨ ꯂꯜꯂꯦ ꯌꯦꯡꯉꯨ
ꯑꯣ ꯐꯖꯅ ꯇꯝꯃꯣꯗ ꯐꯖꯅ ꯇꯥꯝꯃꯣ ꯕꯦꯅꯤꯐꯤꯠꯁꯨ ꯌꯥꯝ ꯂꯩꯒꯅꯦꯕꯀꯣ
ꯎꯝ
ꯆꯥꯛꯁꯨ ꯐꯖꯅ ꯆꯥꯎ ꯇꯨꯝꯕꯁꯨ ꯃꯇꯝ ꯃꯇꯝꯗ ꯇꯨꯝꯃꯣ
ꯎꯝ ꯑꯗꯨꯒꯀꯣ ꯅꯪꯁꯨ ꯈꯪꯉꯤ ꯗꯅ ꯑꯃꯨꯛ ꯑꯩꯈꯣꯏ ꯍꯣꯁꯇꯦꯜꯗ ꯂꯩꯕꯗꯨ ꯑꯩꯗꯤ ꯑꯩꯅ ꯇꯨꯝꯃ ꯀꯟꯗ ꯃꯤꯅ ꯑꯩꯉꯣꯟꯗ ꯗꯤꯁꯇꯥꯕ ꯇꯧꯔꯗꯤ ꯁꯥꯎꯅꯤꯡꯕꯗꯣ
ꯑꯗꯨ ꯇꯧꯅꯨ ꯍꯥꯏꯌꯣꯅ ꯑꯍꯤꯡꯗ ꯇꯨꯝꯕꯖꯨ ꯀꯩꯅꯣ ꯃꯣꯏ ꯀꯩ ꯀꯩꯗꯧꯕꯅꯣ ꯃꯣꯏꯗꯤ
ꯇꯨꯝꯕ
ꯃꯤ ꯑꯅꯤ ꯉꯥꯛꯇ ꯅꯠꯇ꯭ꯔꯣ ꯃꯤ ꯑꯅꯤꯒꯤ
ꯨꯍꯨꯝꯅꯦ
ꯍꯥꯏꯗꯤ ꯅꯪ ꯑꯗꯨꯒ ꯃꯕꯥꯅꯤ
ꯎꯝ ꯃꯥꯟꯅꯦ ꯑꯗꯨ ꯃꯕꯅꯤꯖꯨ ꯐꯣꯟ ꯃꯈꯣꯟꯅ ꯀꯔꯤ ꯔꯤꯜꯅꯣ ꯀꯩꯅꯣꯝ ꯇꯥꯏ ꯑꯩ ꯀꯔꯤꯁꯨ ꯇꯥꯕ ꯌꯥ ꯌꯥꯗꯦ ꯇꯨꯝꯃꯅꯤ ꯇꯔꯗꯤ ꯑꯗꯨꯝ ꯈꯪꯂ ꯇꯨꯝꯃ ꯌꯥꯔꯦ ꯁꯥꯎꯅꯤꯡꯉꯤꯉꯦꯗꯤ ꯑꯗꯨꯖꯨ ꯃꯣꯏꯕꯨ ꯉꯥꯏꯕꯅꯤ
ꯄꯨꯡ ꯑꯍꯨꯝ ꯐꯥꯎ ꯑꯗꯨꯝ ꯀꯩꯅꯣ ꯇꯧꯕꯗꯣ ꯃꯐꯝ ꯃꯁꯥꯃꯛ ꯃꯁꯥ ꯃꯁꯥꯒꯤ ꯇꯨꯡꯐꯝꯗ ꯂꯩꯕ꯭ꯔꯣ ꯄꯨꯟꯅ ꯂꯩꯕ꯭ꯔꯥ
ꯇꯨꯝꯐꯝꯗꯣ ꯄꯨꯟꯅꯤ ꯑꯈꯣꯏ ꯄꯨꯟꯅꯤꯕ ꯑꯗꯨ ꯑꯗꯨꯝ
ꯑꯣ
ꯑꯗꯨꯒ ꯉꯁꯤ ꯅꯨꯠ ꯑꯃꯗꯤ ꯀꯨꯟꯃꯨꯛ ꯃꯆꯥ ꯌꯦꯔꯨꯝ ꯑꯃ ꯆꯜꯂꯅꯤ
ꯀꯔꯤ
ꯃꯣꯏ ꯀꯥ ꯑꯃ ꯐꯪꯉꯦ ꯍꯌꯦ ꯑꯗꯨꯗ ꯃ ꯃꯣꯏ ꯔꯨꯝ ꯁꯤꯐ ꯇꯧꯅꯤ
ꯃꯩꯇꯩ ꯅꯨꯄꯤꯗꯣ ꯑꯗꯨꯗꯤ ꯅꯨꯕꯅꯤ ꯉꯥꯛꯇ ꯂꯩꯔꯒꯦꯔꯣ
ꯏꯕꯥꯅꯤ ꯈꯛꯇ ꯂꯩꯔꯤꯅꯤꯗꯨꯗꯤ ꯏꯕꯥꯅꯤꯗꯤ ꯍꯧꯖꯤꯛꯇꯤ ꯃꯣꯔꯥꯡ ꯍꯣꯏ ꯃꯤ ꯈꯔꯗꯤ ꯐꯩꯌꯦꯕ ꯑꯗꯨ ꯆꯤꯟꯕꯤ ꯈꯤꯇꯪ ꯏꯁꯇꯦꯟꯗꯤ ꯑꯣꯏꯕ꯭ꯔꯥ ꯈꯪꯗꯦ
ꯑꯣꯥ
ꯎꯝ ꯊꯥꯕꯥꯛꯀꯁꯦ ꯁꯅꯤꯡꯗꯦ ꯔꯨꯝꯀ ꯀꯁꯨꯝ ꯁꯤꯠꯇꯦꯕ ꯁꯨꯡꯇꯩ ꯇꯩꯕꯤꯔꯣꯏ ꯏꯔꯨꯔꯒ ꯏꯁ꯭ꯂꯦꯄꯔ ꯇꯣꯡꯉ ꯆꯥꯡꯅꯨ ꯍꯥꯏꯔꯖꯨ ꯑꯗꯨꯝ ꯆꯥꯡ
ꯃꯣꯏ ꯕꯦꯛꯒ꯭ꯔꯥꯎꯟ ꯃꯣꯏ ꯕꯦꯛꯒ꯭ꯔꯥꯎꯟꯖꯦ ꯐ ꯐꯕꯒꯤꯔ ꯀꯩꯒꯤꯅꯣ
ꯃꯅꯄ ꯃꯥ ꯑꯣꯐꯤꯁ꯭ꯔꯅꯦ ꯍꯥꯏꯑꯦꯄꯣꯠꯅꯤ
ꯑꯗꯨꯗꯤ ꯀꯔꯤꯒꯤ ꯑꯗꯨꯒꯨꯝꯕ ꯊꯕꯛꯇ ꯑꯗꯤ
ꯈꯪꯗꯦ ꯃꯥꯗꯤ ꯉꯍꯥꯟꯗꯒꯤ ꯁꯤꯗ ꯂꯩꯒ꯭ꯔꯥꯕꯅꯦ ꯗꯨ ꯀꯔꯤ ꯀꯔꯤ ꯇ꯭ꯔꯦꯅꯤꯡ ꯀꯔꯤ ꯆꯠꯈ꯭ꯔꯕꯅꯦ
ꯑꯣ ꯍꯥꯏꯗꯤ ꯑꯗꯨ ꯍꯣꯁꯇꯦꯜꯗꯔꯣ
ꯑꯁꯤ ꯑꯣꯖꯥꯗ ꯅꯠꯇꯕ ꯑꯁꯤ ꯑꯩꯈꯣꯏ ꯃꯐꯝꯗꯗꯨ ꯁꯤꯗ ꯁꯤ
ꯀꯦꯝꯄ꯭ꯁꯇ
ꯀꯦꯝꯄ꯭ꯁꯇ ꯅꯠꯇꯦ ꯑꯩ ꯑꯩꯅ ꯍꯧꯖꯤꯛ ꯂꯩꯕ ꯃꯐꯝꯗ
ꯑꯣ ꯑꯗꯨ ꯀ꯭ꯔꯤꯒꯤ ꯃꯥ ꯊꯕꯛ ꯈꯟꯗꯕꯒꯤꯔ ꯀꯩꯒꯤꯅꯣ
ꯈꯪꯗꯦ
ꯍꯪꯕ ꯌꯥꯗ꯭ꯔꯣ ꯅꯣꯏꯁꯨ ꯍꯪꯕꯤ ꯌꯥꯕ ꯍꯪꯉꯣꯅ ꯅꯣꯏꯒꯤꯗꯃꯛꯁꯨ
ꯃꯗꯨ ꯂꯥꯛꯄꯅꯤ
ꯁꯤꯗꯩꯗ ꯑꯗꯨꯝ ꯈꯪꯉꯥꯛꯀꯅꯤ ꯅꯣꯏꯁꯨ
ꯎꯝ
ꯋꯥꯈꯜ ꯋꯥꯒꯅꯣ ꯐꯖꯅ ꯇꯧꯋꯣ ꯍꯣꯅꯔꯣ ꯀꯟꯅ
ꯍꯟꯗꯛꯇꯤ ꯅꯥꯗ꯭ꯔꯕ꯭ꯔꯣ
ꯅꯥꯗꯦꯗ ꯀꯪꯃꯟꯕꯒꯤ ꯅꯥꯕꯁꯨ ꯌꯥꯗ꯭ꯔꯦ ꯍꯧꯖꯤꯛꯇꯤ ꯑꯩꯗꯤꯀꯣ ꯀꯥꯡꯕ ꯑꯩꯗꯤ ꯀꯞꯅꯤꯡꯉꯦ ꯈꯜꯂꯒ
ꯆꯥꯛ ꯌꯥꯝꯅ ꯆꯥꯔꯣ
ꯆꯥꯛ ꯆꯥꯕꯗꯨꯁꯨ ꯀꯗꯥꯏꯗ ꯆꯠꯄꯅ ꯈꯪꯗꯦ ꯍꯧꯖꯤꯛꯇꯤ